ꯎꯝ
ꯇꯥꯔꯕ ꯎꯝ ꯇꯨ ꯁꯤꯗꯗꯤ ꯑꯃꯨꯛ ꯌꯥꯏ ꯍꯥꯏꯕ ꯍꯧꯖꯤꯛ ꯑꯃꯨꯛ ꯐꯖꯅ ꯇꯥꯔꯦ
ꯎꯝ ꯀꯔꯤ ꯇꯧꯔꯤꯕ ꯖꯥꯠꯅꯣꯅꯦ
ꯈꯪꯗꯦꯗ ꯀꯩꯗꯧꯔꯤꯅꯣ
ꯑꯩꯁꯤꯗ ꯀꯝꯄ꯭ꯌꯨꯇꯔꯗ ꯊꯕꯛ ꯈꯔꯗꯨ ꯁꯨꯏ ꯁꯨꯝ ꯏꯁꯄꯦꯜꯂꯤꯡ ꯌꯦꯡꯕꯅꯦ
ꯀꯩꯅꯣ ꯀꯣꯠꯀꯤꯗꯨꯔꯥ
ꯎꯝ
ꯎꯝ ꯈꯨꯠꯁꯦ ꯂꯦꯞꯄ ꯌꯥꯗꯦꯕ ꯅꯠꯇ꯭ꯔꯥ
ꯌꯥꯗꯦ
ꯑꯗꯒꯤ ꯉꯁꯥꯏꯒꯤ ꯈꯣꯏ ꯏꯟꯗꯣꯝꯆꯥꯒꯤ ꯃꯆꯥꯅꯨꯄꯥ ꯑꯍꯟꯗꯣ ꯑꯁ ꯑꯗꯨ ꯑꯗꯨꯏ ꯍꯥꯛꯇꯛꯇꯒꯗꯤ ꯈꯠꯅꯗꯅ ꯂꯥꯎꯅꯗꯅ ꯃꯥꯅ ꯃꯆꯤꯟꯗꯣ ꯈꯨꯝꯃꯦꯕ ꯁꯤꯅ ꯈꯨꯝꯗꯕꯅꯦꯕ ꯈꯨꯝꯗꯕ ꯑꯗꯣ ꯈꯨꯝ ꯎꯝ ꯈꯨꯝꯕꯗꯨꯗꯤ ꯉꯥꯡꯊꯣꯛꯑꯒ ꯐꯩꯗꯅ ꯈꯨꯝꯗꯕ ꯕꯦꯔꯥꯅꯦꯕ
ꯑꯁꯤꯅ ꯈꯨꯝꯗꯕꯤꯗ ꯐꯨꯝꯖꯤꯜꯂꯒ ꯂꯩꯔꯝꯗꯣꯏꯅꯦ
ꯎꯝ ꯎꯝ ꯑꯗꯨ ꯃꯥꯡꯕꯗꯤ ꯅꯠꯇꯦꯗꯅ ꯀꯔꯤꯝꯇ ꯃꯥꯡꯈꯤꯕꯗꯤ ꯅꯠꯇꯕꯅꯤꯅ ꯑꯗꯨꯅ ꯕꯦꯔꯥ ꯀꯥꯔꯛꯄꯗꯒꯤ ꯃꯁꯥꯗꯣ ꯂꯨꯒꯔꯥꯖꯥꯠꯅꯤꯗ ꯅꯣꯏꯇꯩꯏ ꯊꯕꯛꯁꯦ ꯈꯣꯏꯔꯣꯝ ꯂꯥꯏ ꯍꯔꯥꯎꯗꯣꯏꯅꯤ ꯍꯟꯗꯛ ꯏꯉꯥꯗ ꯀꯌꯥꯝ ꯀꯩꯅꯣ ꯇꯧꯒꯗꯣꯏꯅꯣꯗꯤ ꯈꯪꯗꯦ ꯍꯔꯥꯎꯕꯗꯣ
ꯀꯤꯌꯣꯡꯒꯤꯔꯣ ꯆꯥꯎꯅ ꯄꯥꯡꯕ꯭ꯔꯥꯗꯨꯝ ꯆꯥꯎ ꯇꯧꯕ꯭ꯔꯥ
ꯇꯧꯕꯅꯦꯕꯀꯣ ꯑꯗꯣ ꯍꯟꯗꯛꯁꯦ ꯇꯧꯒꯗ꯭ꯔꯥ ꯇꯧꯔꯣꯏꯗ꯭ꯔꯥ ꯅꯣꯡꯃꯇꯪ ꯍꯔꯥꯎꯔ ꯇꯣꯛ
ꯑꯁ ꯖꯒꯣꯏ ꯁꯥꯔꯨꯁꯦ ꯀꯩꯅꯣ ꯖꯒꯣꯏ ꯍꯟꯗ꯭ꯔꯣ ꯅꯪ ꯖꯒꯣꯏ ꯍꯩꯕꯔꯣ ꯆꯦ ꯅꯨꯡꯁꯥ ꯁꯥꯗ꯭ꯔꯤꯕꯣ ꯍꯥꯏꯖꯦ
ꯁꯥꯗꯦꯍꯦ
ꯀꯩꯗꯧ ꯂꯩꯔꯤꯕ ꯅꯡꯗꯤ ꯅꯍꯥꯟꯒꯩ
ꯍꯍ
ꯀꯨꯝꯍꯩ ꯍꯔꯥꯎꯒ ꯑꯝꯇ ꯌꯥꯎꯗꯕ
ꯌꯥꯎꯏꯗ ꯀꯩꯅꯣꯒꯨꯝꯕ ꯂꯤꯂꯥꯒꯨꯝꯕ ꯌꯦꯡꯕ ꯏꯁꯩ
ꯑꯦ ꯀꯩꯅꯣ ꯍꯣꯏ ꯑꯗꯨꯗꯤ ꯗꯤ ꯌꯦꯡꯕ ꯈꯛꯀꯤ ꯋꯥꯔꯤꯅꯤ
ꯑꯍꯦ
ꯖꯒꯣꯏꯒ ꯁꯥ ꯍꯩꯕ꯭ꯔꯣ
ꯖꯒꯣꯏ ꯍꯩꯇꯦ ꯃꯤ
ꯏꯃꯥ ꯑꯗꯨꯑꯣꯏꯁꯨ ꯄꯡꯁꯥ ꯁꯥꯖꯟꯒꯦ ꯂꯩꯇꯦ ꯊꯥꯕꯜꯒꯗꯨ ꯁꯨꯛꯆꯣꯡ ꯆꯣꯡꯗ꯭ꯔꯤ ꯍꯥꯏꯗꯥꯏ ꯅ
ꯎꯝ ꯆꯣꯡꯗꯦ ꯊꯥꯕꯟꯖꯨ
ꯄ ꯈꯔ ꯋꯥꯠꯂꯦ
ꯍ ꯍꯥ
ꯊꯥꯕꯜ ꯐꯥꯎꯗꯤ ꯍꯣꯏ ꯂꯥꯏ ꯍꯔꯥꯎ ꯐꯥꯎꯗꯤ ꯖꯒꯣꯏ ꯁꯥꯕ ꯌꯥꯏꯍꯦ ꯅꯪꯖꯨ
ꯁꯨꯝ ꯑꯩꯖꯨ ꯌꯨꯝꯗ ꯀꯌꯥ ꯁꯨꯝ ꯂꯩꯔꯛꯈꯤꯗ꯭ꯔꯝꯅꯤꯅ ꯅꯦ ꯍꯩꯅꯗ꯭ꯔꯦꯕ
ꯑꯗꯣ ꯑꯦꯝ ꯌꯨꯗꯒ ꯃꯤ ꯍꯣꯁꯇꯦꯜ ꯂꯩꯕꯒꯩ ꯊꯥꯕꯜꯒ ꯌꯥꯝ ꯆꯣꯡꯉꯦꯗꯥꯏꯅꯦ
ꯁꯨꯝ ꯈꯔ ꯅꯍꯋꯥꯏ ꯑꯃ ꯃꯁꯇ꯭ꯔ ꯀꯥꯔꯤꯉꯩꯗ ꯈꯔ ꯂꯥꯡꯕ ꯈꯣꯠꯄ ꯈꯔ ꯆꯣꯡ ꯁꯥꯟꯅꯕ ꯋꯥꯅꯤ ꯍꯧꯖꯤꯛꯇꯤ ꯆꯣꯡꯈꯤꯗ꯭ꯔꯦꯗ ꯎꯝ ꯎꯝ ꯑꯦꯝ ꯌꯨ ꯗꯤ ꯐꯦꯁꯇꯤꯚꯦꯜ ꯇꯧꯋꯦ
ꯆꯤꯆꯦꯗꯣ
ꯎꯝ
ꯑꯗꯣ ꯃꯥ ꯗꯤ ꯑꯦꯝꯗ ꯇꯧꯔꯒ ꯀꯩꯅꯣ ꯑꯦꯝ ꯌꯨ ꯂꯩ ꯍꯥꯏꯗꯣ
ꯑꯣ ꯀꯣꯔꯤꯌꯥꯒꯤ ꯂꯦꯡꯀꯩꯅꯣ ꯑꯃꯁꯨ ꯇꯝꯃꯤꯕꯅꯦ
ꯑꯣ ꯑꯗꯨꯏꯔꯣ ꯑꯣ ꯃꯣꯏ ꯀꯣꯔꯤꯌꯥꯒꯤ ꯇꯝꯕꯝ ꯂꯩꯕꯅꯦ ꯗꯣ
ꯎꯝ ꯃꯣꯏ ꯐꯦꯁꯇꯤꯚꯦꯜ ꯌꯥꯝ ꯇꯧꯗꯥꯏꯅꯦ
ꯎꯝ ꯇꯧꯕꯅꯦ ꯐꯨꯠꯁ꯭ꯇꯣꯜꯒ ꯐꯝꯕꯗꯥꯏ
ꯎꯝ ꯑꯗꯒꯤ ꯃꯥꯏ ꯔꯨꯝꯗꯨꯁꯨ ꯁꯤꯡꯒꯜ ꯔꯨꯝ ꯑꯣꯏꯕꯅꯦ ꯃꯆꯥ ꯑꯣꯏꯕꯒꯤ ꯌꯥꯝ ꯅꯨꯡꯉꯥꯏꯕꯅꯦꯕ
ꯀꯩꯅꯣ ꯍꯣꯁꯇꯦꯜ ꯑꯣꯏꯔꯁꯨ ꯀꯩꯅꯣ ꯇꯧꯔꯤꯔꯣ ꯆꯥꯕ ꯊꯛꯄꯗꯤ
ꯊꯣꯡ ꯌꯥꯎꯗ꯭ꯔꯁꯨ ꯌꯥꯏꯌꯦ
ꯑꯣ ꯌꯥꯝ ꯅꯨꯡꯉꯥꯏꯖꯥꯠꯅꯤꯅ ꯑꯗꯨꯗꯤ
ꯏꯁ ꯑꯦꯝ ꯌꯨꯒꯤꯗꯤ ꯌꯥꯝ ꯅꯨꯡꯉꯥꯏꯕꯅꯤ ꯀꯩꯅꯣ ꯌꯥꯎꯅꯤꯡꯉꯦ- ꯌꯥꯎꯋꯦ ꯌꯥꯎꯅꯤꯡꯗ꯭ꯔꯦ ꯇꯣꯛꯄ
ꯎꯝ
ꯑꯩꯈꯣꯏ ꯍꯣꯁꯇꯦꯜꯗꯒ ꯂꯩꯗꯣ ꯖꯨꯠ ꯆꯥꯅ ꯍꯦꯛ ꯄꯤꯔꯛꯇ꯭ꯔꯕꯀꯣ ꯆꯥꯛꯁꯦ ꯑꯩꯗꯤ ꯍꯦꯛꯇ ꯂꯧꯕꯤꯗꯦꯕ ꯑꯗꯒꯤꯗꯤ ꯋꯥꯔꯤꯅꯤ ꯑꯩꯈꯣꯏꯗꯤ ꯔꯤꯁꯔꯁꯀꯤ ꯂꯩꯕꯅꯤꯅ ꯐꯤꯜꯗ ꯆꯠꯂꯨꯕ ꯃꯤ ꯎꯅꯔꯨꯕ ꯅꯠꯇ꯭ꯔꯒ ꯀꯩꯅꯣꯝ ꯆꯠꯂꯨꯕꯁꯦ ꯑꯗꯨꯝ ꯊꯦꯡꯅ ꯍꯜꯂꯛꯄ ꯌꯥꯎꯋꯤꯗꯅ ꯆꯠꯇ ꯌꯥꯗꯕ ꯇꯧꯗ ꯌꯥꯗꯕ ꯃꯌꯥꯝꯁꯤꯡꯗꯣ ꯑꯗꯨ ꯉꯥ ꯇꯥꯕ ꯅꯨꯃꯤꯠꯇꯒꯗꯤ ꯉꯥꯁꯦ ꯂꯩꯔꯝꯃꯔꯣꯏꯕ ꯈꯪꯕ꯭ꯔꯥ
ꯑꯥ
ꯑꯩꯈꯣꯏ ꯃꯁꯤꯡꯒꯤꯗꯤ ꯁꯨꯅꯕ ꯑꯗꯨꯝ ꯄꯤꯗꯣꯏ ꯅꯠꯇ꯭ꯔꯥ ꯃꯦꯁ ꯄꯥꯅꯩꯗꯨꯅꯗꯤ ꯑꯗꯨꯒ ꯀꯨꯛꯀꯩꯩꯅꯅ ꯌꯦꯞ ꯈꯣꯠꯄ ꯑꯗꯨꯝ ꯌꯥꯎꯔꯛꯄꯗꯣ ꯑꯩꯗꯤ ꯑꯗꯨꯝ ꯊꯤꯗꯤ ꯍꯥꯏꯗꯛꯄꯤꯕꯅꯦꯕ ꯑꯩ ꯑꯩꯗꯤ ꯌꯥꯔꯣꯏ ꯑꯩ ꯉꯥꯄꯤꯗꯕ ꯁꯨꯡꯌꯥ ꯌꯥꯔꯣꯏ ꯍꯥꯏ ꯑꯗꯩꯗꯤ ꯆꯧꯀꯤꯗꯥꯔꯗꯨꯅ ꯃꯥꯒꯤ ꯁꯔꯨꯛꯇꯨ ꯄꯨꯈ꯭ꯔꯣꯅ ꯄꯤꯔꯛꯄ ꯑꯩ ꯑꯗꯨꯝ ꯄꯨ ꯂꯥꯛꯄꯅꯦ ꯍꯥꯏꯗꯤ ꯄꯩꯁꯥꯗꯨꯗꯤ ꯑꯩꯈꯣꯏ ꯄꯩꯁꯥ ꯉꯥꯛꯇꯅꯦ ꯍꯣꯏ ꯑꯗꯨꯒ
ꯑꯗꯨꯅꯦ
ꯑꯩꯅ ꯅꯣꯡꯃꯇꯗꯤ ꯌꯨꯝꯗ ꯅꯨꯃꯤꯠ ꯃꯉꯥꯅꯤꯗꯧ ꯂꯩꯔꯤꯒꯩ ꯈꯤꯇꯪ ꯇꯥꯕꯤꯌꯣꯕꯗꯤ ꯁꯨꯡꯌꯥ ꯌꯥꯔꯣꯏꯕ ꯑꯗꯩꯗꯤ ꯑꯩꯅ ꯑꯗꯨꯝ ꯁꯨꯛꯇꯧ ꯇꯧ ꯑꯗꯩꯗꯤ ꯎꯄꯥꯏ ꯁꯨꯡꯂꯥꯏ ꯂꯩꯇ꯭ꯔꯕꯀꯣ ꯆꯧꯀꯤꯨꯗꯥꯔꯒꯤꯁꯨ ꯃꯤꯉꯣꯟꯗ ꯑꯗꯨꯃꯥꯏꯅ ꯄꯤꯊꯣꯛꯈꯤꯕ ꯌꯥꯎꯔꯕ ꯅꯠꯇ꯭ꯔꯒ ꯃꯥ ꯆꯥꯛ ꯆꯥꯊꯣꯛꯑꯝꯕ ꯌꯥꯎꯔꯕ ꯑꯩꯗꯤ ꯍꯥꯏꯕꯅꯤ ꯌꯦꯔꯨꯝ ꯄꯤꯔꯗꯤ ꯉꯥ ꯉꯥ ꯄꯤꯁ ꯑꯃꯒ ꯌꯦꯔꯨꯝ ꯑꯃꯒꯗꯤ ꯃꯥꯟꯅꯕ ꯁꯨꯡꯌꯥ ꯌꯥꯔꯣꯏ ꯄꯤ ꯇꯥꯔꯒꯗꯤ ꯌꯦꯔꯨꯝ ꯑꯅꯤ ꯄꯤꯔꯛꯀꯗꯕꯅꯦ ꯍꯥꯏꯕ ꯑꯁ ꯑꯗꯨꯗꯩꯗꯤ ꯢꯁ ꯄꯨꯨꯗ ꯄꯨꯈ꯭ꯔꯣ ꯁꯦ ꯇꯧꯔꯒꯥ ꯄꯤꯔꯛꯀꯗꯣꯏꯅꯦꯕ
ꯄꯨꯗ ꯄꯨ ꯀ꯭ꯔꯣꯁꯦꯒ
ꯍꯣꯏ ꯑꯩꯈꯣꯏ ꯏꯁꯥꯒꯤ ꯔꯥꯏꯠꯇꯤꯅꯦ ꯃꯨꯜꯂꯒ ꯑꯣꯏꯁꯨ ꯂꯧꯅꯤ ꯑꯩ ꯑꯗꯨꯝ ꯍꯥꯏꯕ ꯑꯩꯗꯤ ꯑꯩꯗꯤ ꯑꯩ ꯐꯪꯐꯝ ꯊꯣꯛ ꯑꯗꯨꯗꯤ ꯑꯩꯗꯤ ꯂꯧꯗꯕꯁꯨꯨꯡ ꯁꯨꯀꯌꯥ ꯌꯥꯔꯣꯏ ꯐꯪꯗꯕꯁ ꯁꯨꯛꯌꯥ ꯌꯥꯔꯣꯏ
ꯆꯥꯒꯦꯔꯥ ꯆꯔꯣꯏꯔꯥ ꯑꯗꯨꯝ ꯈꯥꯛꯑꯝꯗꯧꯅꯤ
ꯑꯩꯅ ꯍꯥꯏꯔꯦ ꯅꯨꯡꯗꯥꯡꯁꯦ ꯀꯣꯕꯤ ꯊꯣꯡꯉꯦ ꯅꯣꯡꯉꯥꯜꯂꯒ ꯍꯋꯥꯏ ꯀꯝꯄꯜꯁꯔꯤ ꯊꯣꯡꯅꯤ ꯍꯥꯏꯅꯁꯨ ꯁꯒꯣꯜ ꯍꯋꯥꯏꯗꯧꯅ ꯑꯃꯨꯛ ꯊꯣꯡꯖꯜꯂꯦ ꯑꯗꯩꯗꯤ ꯑꯩꯈꯣꯏꯗꯤ ꯍꯋꯥꯏ ꯑꯃꯒ ꯁꯤꯗꯗꯤ ꯑꯂꯨ ꯃꯦꯞꯄꯗꯪꯅꯤꯗꯅ ꯑꯩꯈꯣꯏꯗꯤ ꯁꯞꯖꯤ ꯑꯃꯁꯦ ꯀꯝꯄꯜꯁꯔꯤꯅꯦꯕ ꯍꯋꯥꯏꯒ ꯁꯞꯖꯤꯒ ꯄꯥꯒꯗꯕ ꯑꯗꯨꯒꯤ ꯁꯕ ꯁꯖꯤꯁꯤꯗ ꯃꯥꯏꯔꯦꯟꯅ ꯑꯃꯨꯛ ꯄꯤꯁꯜꯂꯛꯑꯦꯅ ꯈꯜꯂꯣꯕꯀꯣ ꯁꯒꯣꯜ ꯍꯋꯥꯏ ꯄꯤꯔꯒ ꯃꯥꯏꯔꯦꯟꯗꯨꯒ ꯁꯒꯣꯛꯂꯋꯥꯏ ꯍꯥꯏꯁꯨ ꯏꯁꯥ ꯊꯤꯟꯗꯣꯛꯄꯅꯤ ꯃꯥꯏꯔꯦꯟꯁꯨ ꯏꯁꯥꯗꯣ ꯑꯗꯨꯝ ꯅꯨꯡꯁꯤꯠ ꯊꯤꯟꯗꯣꯛꯇ꯭ꯔꯥꯅꯦ ꯑꯩꯅ ꯁꯤꯕꯨ ꯀꯃꯥꯏ ꯄꯤꯔꯤꯅꯣ ꯉꯔꯥꯡꯁꯨ ꯀꯣꯕꯤ ꯄꯤꯗꯥꯏꯅꯦ ꯇꯧꯕ ꯑꯁ ꯁꯨꯃꯥꯏꯅꯅꯦ ꯑꯝꯇ ꯂꯣꯏꯕꯅꯤ
ꯃꯦꯅꯦꯁꯃꯦꯟ ꯍꯩꯇꯥꯕ
ꯍꯥꯏꯐꯝ ꯕꯣꯛꯇ꯭ꯔꯣ ꯑꯗꯨꯗꯤ ꯑꯗꯒꯤꯗꯤ ꯌꯦꯡꯉꯀꯣ ꯅꯨꯡꯗꯥꯡꯁꯤꯗ ꯁꯣꯏꯕꯨꯝ ꯏꯔꯣꯕ ꯅꯨꯡꯗꯥꯡꯁꯦꯟꯁꯥꯡ ꯑꯅꯤ ꯑꯗꯨꯝ ꯄꯤꯕ ꯁꯣꯏꯕꯨꯝꯁꯦ ꯏꯔꯣꯜꯂꯦ ꯏꯔꯣꯜꯂꯥꯒꯗꯤ ꯗꯤ ꯑꯩꯅ ꯍꯥꯏꯅ ꯑꯂꯨ ꯁꯣꯏꯕꯨꯝꯒ ꯂꯣꯜꯂꯒꯗꯤ ꯑꯂꯨ ꯀꯥꯡꯈꯧꯗꯣ ꯉꯧꯔꯅꯨ ꯍꯥꯏꯕ ꯑꯥꯂꯨ ꯀꯥꯡꯒꯧ ꯑꯃꯨꯛ ꯉꯧꯁꯟꯗꯣꯏꯅꯦꯕ ꯑꯗꯨꯏꯗꯤ ꯑꯩꯈꯣꯏꯗꯤ ꯑꯥꯂꯨ ꯗꯕꯜ ꯆꯥꯕ ꯅꯠꯇ꯭ꯔꯣ
ꯃꯥꯥꯏ ꯑꯂꯨ ꯉꯥꯛ ꯆꯥꯔꯦ ꯀꯩꯀꯥꯗꯅꯤ
ꯑꯁ ꯑꯗꯨꯗ ꯑꯩ ꯑꯩ ꯑꯗꯨꯝ ꯍꯥꯏꯕꯅꯦꯕ ꯑꯗꯨꯝ ꯀꯤꯌꯔ ꯇꯦꯀꯔꯅ ꯑꯩꯅ ꯑꯩꯗꯤ ꯆꯥ ꯑꯩꯗꯤ ꯆꯥꯔꯣꯏ ꯑꯁꯤꯗꯤꯅ ꯍꯥꯏꯕ ꯑꯗꯨ ꯀꯔꯤ ꯆꯥꯅꯤꯡꯉꯤꯅꯣ ꯑꯩꯌꯦ ꯌꯦꯟꯁꯥꯡꯁꯦ ꯀꯩꯀꯩ ꯆꯥꯕ ꯌꯥꯕꯒꯦꯅ ꯌꯦꯡꯕ ꯂꯥꯛꯑꯣ ꯑꯗꯨ ꯗꯤ ꯍꯥꯏꯈꯤꯅꯦ ꯑꯩ ꯑꯗꯨꯝ ꯂꯧꯋꯦꯕ ꯃꯣꯏꯅ ꯍꯥꯏꯀꯣ ꯑꯗꯨ ꯈꯔ ꯈꯔꯌꯥꯝ ꯄꯨꯈꯣ ꯍꯥꯏꯗꯤ ꯑꯩꯅ ꯄꯨꯔꯣꯏ ꯄꯨꯔꯣꯏ ꯀꯥꯔꯣꯇꯁꯦ ꯑꯝꯇꯪ ꯄꯨꯒꯦ ꯁꯤꯒ ꯑꯗꯨꯝ ꯑꯩ ꯀꯩꯗꯧ ꯉꯧꯔꯨꯒꯦꯅ ꯍꯥꯏꯔꯒ ꯇꯣꯛꯇꯣꯏꯅꯦꯕ ꯑꯩꯅ
ꯎꯝ ꯍꯣꯏ ꯍꯣꯁꯇꯦꯜ ꯃꯅꯨꯡꯗꯗꯤ ꯀꯩꯅꯣ ꯉꯧꯕꯝ ꯀꯩ ꯀꯥ ꯂꯩꯕ꯭ꯔꯥ
ꯏꯟꯗꯛꯁꯟ ꯂꯣꯏ ꯊꯝꯃꯦ ꯅꯨꯉꯥꯏꯒ꯭ꯔꯖꯥꯗꯅꯤ ꯄꯥꯔꯇꯤꯒ ꯇꯧꯕꯗꯤ ꯅꯨꯡꯉꯥꯏꯈ꯭ꯔꯦ ꯉꯥꯒꯗꯤ ꯂꯩ ꯂꯩꯔꯦ ꯇꯥꯎ ꯇꯥꯎꯔꯥ ꯆꯥꯢ ꯑꯗꯨꯗꯤ ꯄꯩꯁꯥꯁꯨ ꯈꯔ ꯌꯥꯝ ꯊꯣꯛꯏ ꯍꯧꯖꯤꯛꯁꯤ ꯄꯩꯁꯥꯁꯨ ꯊꯣꯛꯇꯕꯅꯤꯅ ꯌꯥꯗ꯭ꯔꯦ
ꯒꯥꯟꯗ ꯀꯩꯅꯣ ꯂꯥꯏꯔꯤꯛ ꯀꯩꯀꯥ ꯇꯥꯛꯍꯟꯕꯗꯤ ꯇꯧꯕ꯭ꯔꯥ
ꯑꯦꯝ ꯃꯦ ꯇꯝꯃꯤ ꯉꯥꯢꯗꯗꯤ ꯇꯧꯗꯦꯗ ꯔꯤꯁꯔꯁ ꯇꯧꯉꯩꯗ꯭ꯔꯣ
ꯍꯣ ꯍꯣꯏ ꯔꯤꯁ꯭ꯔꯁ ꯇꯧꯔꯤꯉꯩꯗ
ꯔꯤꯁ꯭ꯔꯁ ꯇꯧꯔꯤ ꯉꯥꯏꯗ ꯀꯩꯅꯣ ꯇꯧꯋꯦ ꯇꯥꯛꯇꯦꯗ
ꯇꯧ
ꯎꯝ
ꯍꯧꯖꯤꯛꯇꯤ ꯌꯥꯝ ꯇꯧꯅꯔꯦꯗꯅ
ꯇꯧꯕꯅꯦ ꯍꯧꯖꯤꯛꯀꯥꯟꯗꯤ ꯂꯥꯏꯔꯤꯛ ꯍꯩꯕꯁꯤ ꯃꯤꯁꯦ ꯌꯥꯝ ꯊꯣꯛꯂꯛꯑꯦ
ꯎꯝ ꯀꯝꯄꯤꯇꯤꯁꯟ ꯋꯥꯡꯈꯜꯂꯛꯄꯗꯣ
ꯑꯥ ꯂꯥꯏꯔꯤꯛ ꯍꯩꯕ ꯌꯥꯝ ꯂꯩꯗꯦ ꯂꯩꯇꯦ ꯃꯤꯟꯁ ꯃꯤꯗꯁꯨ ꯂꯩꯌꯦ ꯏꯒꯣꯅ ꯅꯝꯕ ꯑꯗꯨꯒꯕ ꯌꯥꯝ ꯂꯩ
ꯁꯤꯅ ꯑꯗꯨ ꯀꯋ꯭ꯦꯠ ꯊꯥꯔꯛꯏ ꯅꯠꯇ꯭ꯔꯣ
ꯀ꯭ꯋꯦꯠ ꯇꯧꯔꯛꯇꯦꯗꯣ ꯑꯩꯈꯣꯏ ꯃꯇꯝꯗꯗꯤ ꯅꯤꯠ ꯅꯤ ꯍꯥꯏ
ꯂꯩꯇ꯭ꯔꯤ ꯕ꯭ꯔꯕꯥ ꯑꯣꯅꯦ ꯊꯥꯕ ꯃꯇꯨꯡꯗ ꯔꯣ ꯄꯤ ꯍꯩꯁ ꯗꯤ ꯇꯧꯏꯖꯦ
ꯑꯪ ꯖꯦꯑꯥꯔ ꯑꯦꯐ ꯐꯥꯎꯔ ꯇꯧꯅꯦꯕ ꯑꯩꯈꯣꯏꯅ ꯌꯥ
ꯎꯝ ꯑꯗꯨꯗꯤ ꯏꯁꯀꯣꯂꯔꯁꯤꯞ ꯐꯪꯉꯝꯅꯤꯅꯦ ꯀꯌꯥꯃꯨꯛ ꯐꯣꯡꯒꯦ
ꯀꯨꯟꯊ꯭ꯔꯥ ꯀꯨꯟꯊ꯭ꯔꯥ ꯃꯊꯛꯇ ꯍꯧꯖꯤꯛꯇ ꯅꯤꯝꯐꯨ ꯃꯨ ꯌꯧꯔꯦ ꯍꯦꯛ ꯆꯪꯕ ꯍꯦꯛ ꯄꯥꯎ
ꯀꯩꯅꯣ ꯑꯗꯨ ꯄꯤ ꯑꯩꯆ ꯗꯤ ꯂꯣꯏꯗ꯭ꯔꯤꯐꯥꯎ ꯄꯤꯗꯣꯏ ꯅꯠꯇ꯭ꯔꯣ
ꯎꯝ ꯄꯤꯗꯣꯏꯁꯦ ꯆꯍꯤ ꯃꯉꯥ ꯇꯪꯅꯦ ꯃꯤ ꯂꯩ ꯃꯉꯥꯗ ꯑꯗ ꯄꯤ ꯑꯩꯩꯆ ꯁꯤ ꯂꯣꯏꯕ ꯉꯝꯍꯧꯗ꯭ꯔꯥꯗꯤ ꯐꯪꯗꯅꯤ ꯏꯃꯥꯟꯅꯕꯤ ꯂꯥꯏ꯭ꯄ ꯁꯥꯏꯟꯁꯇꯒ ꯐꯥꯎꯕ ꯂꯩꯌꯦꯕ
ꯎꯝ ꯃꯩ ꯍꯧꯔꯝꯃꯅꯤ ꯂꯥꯛ
ꯐꯔꯤꯅꯦ ꯃꯃꯥꯗ ꯗꯦꯜꯂꯤꯗ ꯀꯣꯏꯅ ꯇꯧꯔꯛꯑꯦ ꯗꯤꯂꯤꯗ ꯇꯃꯛꯑꯦ ꯎꯝ ꯑꯗꯨ ꯗꯤꯂꯤꯗ ꯀꯣꯆꯤꯡ ꯇꯩ
ꯑꯃꯜ ꯀꯩꯅꯣ ꯅꯪꯒ ꯍꯦꯛ ꯍꯦꯛ ꯐꯥꯎ ꯅꯨꯄꯤꯗꯨꯔꯣ
ꯍꯣꯏ ꯂꯥꯏꯐ ꯁꯥꯏꯟꯁꯀꯤ ꯑꯃ ꯑꯩꯅ ꯐꯥꯎꯕꯗꯣ ꯕꯣꯠꯅꯤꯒꯤꯗꯣ
ꯃꯣꯏꯅꯥꯎꯅꯒ ꯀꯩꯅꯣꯒ
ꯀꯌꯥꯝ ꯀꯨꯜꯂꯦ ꯑꯗꯨ ꯑꯗꯨꯅ ꯑꯗꯨꯅ ꯑꯗꯨꯁꯨ ꯂꯥꯏꯐ ꯁꯥꯏꯟꯁ ꯅꯦꯕ ꯃꯥꯅ ꯕꯥꯏꯑꯣꯀꯦꯃꯤꯁꯇ꯭ꯔꯤ ꯃꯥꯗꯤ ꯐꯥꯎꯗꯦ ꯊꯥꯒꯤꯗ꯭ꯔꯦꯕ ꯃꯥꯗꯤ ꯑꯗꯨꯝ ꯑꯦꯝ ꯑꯦ ꯂꯣꯏꯔꯒ ꯔꯤꯁꯔꯁꯇꯣ ꯍꯥꯟꯅ ꯑꯗꯨꯝ ꯈꯜꯂꯛꯄꯒ ꯑꯗꯨꯝ ꯔꯤꯁꯔꯁ ꯁꯣꯝꯗ ꯀꯨꯝꯊꯈꯤꯕꯒꯤ ꯊꯥꯎꯍꯧꯗ꯭ꯔꯦꯕ ꯊꯥꯎꯁꯨ ꯌꯥꯗꯕ
ꯎꯝ
ꯎꯝ ꯅꯪ ꯄꯣꯊꯥꯅꯕ ꯇꯧꯔꯣ ꯑꯩ ꯏꯃꯥꯟꯅꯕꯤ ꯈꯔ ꯐꯣꯟ ꯇꯧꯅꯖꯦ ꯍꯥꯏꯅꯈꯤꯕꯅꯦꯕ ꯉꯁꯥꯏꯗꯣ ꯇꯥꯕ꯭ꯔꯥ ꯑꯗꯨ ꯇꯧꯔꯒꯦ ꯏꯕꯥꯅꯤ ꯍꯌꯦꯡ ꯑꯃꯨꯛ ꯁꯥꯔꯖꯨ ꯊꯥꯔꯖꯦ
ꯌꯥꯏ ꯌꯥꯏ ꯎꯝ ꯍꯣꯏ ꯊꯝꯃꯒꯦ ꯊꯝꯃꯣ ꯊꯝꯃꯣ